ꯍꯜꯂꯣ
ꯂꯥꯛꯇꯣꯏꯔꯣ ꯉꯁꯤ
ꯑꯩ ꯂꯥꯛꯀꯅꯤꯌꯦ ꯑꯩ ꯉꯥꯏꯍꯥꯛꯇꯪ ꯂꯩꯔꯒ ꯁ꯭ꯀꯨꯜꯗꯕꯨꯗꯤ ꯂꯩꯔꯤꯌꯦ
ꯅꯪ ꯄꯨꯡ ꯀꯌꯥꯗ ꯆꯠꯂꯤꯅꯣ
ꯄꯨꯡ ꯀꯩꯅꯣꯗꯒꯤꯩ ꯍꯧꯋꯦ ꯄꯨꯡ ꯇꯔꯦꯠ ꯃꯤꯅꯤꯠ ꯀꯨꯟ ꯅꯪꯅꯕ ꯆꯠꯄ
ꯑꯗꯨꯒ ꯀꯌꯥꯗ ꯂꯣꯏꯕ
ꯄꯨꯡ ꯑꯩꯒꯤ ꯑꯣꯏꯅ ꯀ꯭ꯂꯥꯁ ꯄꯨꯡ ꯇꯔꯥ ꯃꯤꯅꯤꯠ ꯅꯤꯐꯨꯗ
ꯑꯣ ꯑꯗꯨꯗꯤ ꯌꯥꯝ ꯐꯩꯅꯦ ꯑꯗꯨꯗꯤ ꯅꯪ ꯅꯪꯒꯅꯤꯌꯦ ꯂꯥꯛꯄ
ꯅꯪꯅꯤ ꯂꯥꯛꯄ ꯑꯩ ꯂꯥꯛꯀꯦ ꯇꯧꯕ
ꯑꯩꯁꯨ ꯆꯥꯛ ꯀꯩꯀꯩ ꯂꯣꯏꯁꯤꯜꯂꯝꯃꯒ ꯂꯥꯛꯀꯦ ꯇꯧꯅꯤ
ꯆꯥꯛ ꯆꯥꯗ꯭ꯔꯗꯩ ꯑꯩꯁꯨ ꯂꯥꯛꯑ ꯉꯝꯃꯨ ꯆꯥꯛ ꯆꯥꯔꯣ ꯑꯗꯨ ꯁꯤꯗꯩ ꯍꯜꯂꯒ
ꯑꯥ ꯅꯪ ꯁꯤꯗꯩ ꯌꯨꯝ ꯑꯃꯨꯛ ꯍꯜꯂꯔꯕ
ꯑꯩ ꯁꯤꯗ ꯌꯨꯝꯍꯜꯂꯦ ꯌꯨꯝꯍꯜꯂ ꯗ꯭ꯔꯦꯁ ꯈꯣꯡꯉ ꯂꯥꯛꯇ꯭ꯔꯗꯤ
ꯀꯌꯥꯝ ꯂꯥꯞꯀꯦ ꯅꯣꯏ ꯌꯨꯝꯒ
ꯍꯣꯏ ꯌꯨꯝꯗꯒꯤꯅꯦ ꯃꯤꯅꯤꯠ ꯑꯅꯤ ꯐꯥꯗꯤ ꯆꯠꯄ ꯏꯅꯛꯅꯦ
ꯈꯣꯡ ꯆꯠꯂꯤꯔꯣ
ꯍꯣꯡꯖꯜꯂꯦ ꯑꯩꯈꯣꯏꯒꯤ ꯅꯈꯥ ꯐꯥꯎꯊꯔ ꯂꯩꯌꯦꯕ
ꯑꯥ ꯐꯔꯦꯅꯦ ꯑꯗꯨꯅ ꯑꯗꯣ ꯅꯣꯏ ꯑꯗꯨꯒꯤꯗꯣ ꯅꯪꯁꯦ ꯏꯁꯩꯒꯤ ꯅꯠꯇ꯭ꯔꯣ
ꯃꯥꯥꯟꯅꯦ ꯏꯁꯩꯒꯤ ꯑꯩ ꯁꯦꯇꯔꯗꯦꯇꯪ ꯈꯛꯇꯪ ꯇꯧꯋꯦꯕ
ꯑꯗꯨ ꯅꯣꯏ ꯁꯦꯂꯣꯛꯁꯟꯗꯤ ꯀꯃꯥꯏꯅ ꯇꯧꯒꯦ ꯑꯗꯨꯃꯥꯏꯅ ꯊꯕꯛ ꯇꯧꯕꯗ
ꯑꯩꯣꯏ ꯁꯦꯂꯦꯛꯁꯟꯁꯦ ꯑꯩꯈꯣꯏ ꯁꯤꯒꯤꯗꯤ ꯑꯩꯅ ꯍꯥꯏꯕꯗꯣ ꯃꯌꯥꯝꯕꯨꯗꯤ ꯂꯩꯌꯦꯕꯨ ꯁꯥꯔꯇꯤꯐꯤꯀꯦꯠ ꯀꯩꯀꯥ ꯂꯩꯇꯕꯗꯣ
ꯎꯝ
ꯌꯗꯨꯗꯒꯤ ꯃꯦꯗꯥꯝ ꯑꯩꯗꯤ ꯁꯤꯗ ꯀꯩꯅꯣ ꯌꯥꯎ ꯈꯣꯠꯂꯣ ꯑꯩ ꯌꯥꯎꯒꯦ ꯈꯣꯠꯀꯦ ꯀꯩꯝ ꯍꯥꯏꯗꯦꯕ ꯃꯦꯗꯥꯝꯅ ꯑ ꯃꯣꯏꯅ ꯑꯗꯨꯝ ꯍꯥꯏꯔꯛꯄꯅꯦꯕ
ꯃꯖꯂ ꯑꯣꯊꯥ ꯌꯥꯗꯃꯅ
ꯎꯝ ꯌꯥꯗꯦ
ꯑꯩꯁꯨ ꯆꯥꯛ ꯊꯣꯡ ꯀꯠꯂꯦ ꯌꯦꯟꯖꯥꯡ ꯊꯣꯡꯒꯦ ꯇꯧꯔꯦ
ꯀꯔꯤ ꯃꯊꯦꯟ
ꯀꯩꯅꯣ ꯑꯈꯨꯃꯥꯅ ꯆꯦꯡꯒꯨꯝ ꯊꯣꯡꯉꫭꯌꯦ
ꯆꯦꯡꯒꯨꯝꯅ ꯍꯦꯟꯅ ꯍꯥꯎꯕꯅꯤ ꯀꯩꯅꯣ ꯇꯧꯕꯤ ꯑꯊꯥꯕꯤꯗ꯭ꯔꯣ
ꯀꯩꯅꯣ ꯑꯊꯥꯕꯤꯔꯣ ꯀꯔꯤ ꯀꯩꯗ ꯅꯨ ꯆꯔꯨꯒꯤ
ꯑꯣ ꯍꯥꯎꯁ
ꯆꯔꯨ ꯄꯠꯄ ꯁꯧꯔꯝꯕ ꯆꯔꯨꯗ ꯁꯧꯔꯝꯃꯦ ꯑꯗꯨ ꯍꯕꯅꯦ ꯅꯪ ꯍꯧꯖꯤꯛꯁꯦ ꯁ꯭ꯀꯨꯜꯗ ꯂꯩꯔꯕ
ꯁ꯭ꯀꯨꯜ ꯂꯩꯔꯤꯌꯦ ꯑꯩꯈꯣꯏ ꯁ꯭ꯀꯨꯜ ꯍꯌꯦꯡ ꯀꯩꯅꯣ ꯀꯩꯅꯣ ꯂꯩꯌꯦꯕ ꯐ꯭ꯔꯤ ꯀꯦꯝ ꯂꯩꯌꯦꯕ ꯗꯣꯛꯇꯔꯒꯤ ꯑꯗꯨꯗꯨꯒꯤ ꯀ꯭ꯂꯥꯁꯇꯤ ꯉꯁꯤ ꯍꯥꯞ ꯍꯣꯂꯤꯗꯦ ꯇꯧꯕꯈ꯭ꯔꯦ ꯑꯗꯨ ꯉꯥꯏꯍꯥꯛꯇꯪ ꯂꯩꯔꯝꯃꯅꯤ ꯑꯗꯨꯒ ꯑꯩꯁꯨ ꯀ꯭ꯂꯥꯁ ꯆꯠꯂꯒꯦ ꯍꯥꯏꯔꯒ ꯂꯥꯛꯑꯗꯝ
ꯑꯣ ꯅꯣꯏ ꯀ꯭ꯂꯥꯁ ꯅꯪ ꯀ꯭ꯂꯥꯁ ꯇꯧꯈ꯭ꯔꯕꯣ ꯉꯁꯤꯒꯤ
ꯇꯧꯒꯔꯦ
ꯑꯥ ꯀꯥꯏꯅ ꯑꯩ ꯑꯩꯒꯤ ꯀꯩꯅꯣꯗꯣ ꯄꯩꯁꯥꯗꯣ ꯑꯝꯇ ꯆꯪꯉꯛꯑꯗꯤ ꯐꯗꯕꯅꯦ ꯑꯩꯈꯣꯏ ꯆꯦꯒꯤ ꯉꯔꯥꯡ ꯆꯪꯉꯛꯑꯦꯌꯦ
ꯀꯩꯅꯣꯒꯤ
ꯎꯝ ꯑ ꯑ ꯅꯤꯄꯥꯟ ꯐꯪꯕꯤꯗꯣ
ꯑꯥ ꯑꯥ ꯑꯥ
ꯑꯗꯨ ꯑꯩꯒꯤ ꯐꯪꯗ꯭ꯔꯤ ꯑꯩ ꯇꯔꯥꯃꯉꯥ ꯐꯪꯗꯤ ꯐꯪꯗ꯭ꯔꯤ ꯅꯤꯄꯥꯟꯗꯤ ꯊꯤ ꯑꫭꯟꯒꯔꯦ ꯅꯤꯄꯥꯟꯗꯤ ꯊꯤ ꯑꯣꯟꯒꯔꯦ
ꯏꯁ ꯀꯩꯅꯣ ꯍꯧꯖꯤꯛ ꯈꯛꯇ ꯆꯪꯉꯛꯏ ꯅꯣꯏꯆꯦꯒꯤꯗꯤ ꯗꯥꯎꯕꯨ ꯌꯥꯏ
ꯐꯔꯕꯅꯦ ꯆꯪꯕꯨ ꯆꯪꯉꯛꯏꯁꯦ ꯑꯩꯗꯤ ꯆꯪꯛꯇꯦ ꯑꯗꯣ ꯑ ꯀꯩꯅꯣꯗꯣ ꯎꯝ ꯑꯩ ꯀꯩꯕꯥ ꯀꯩꯕ ꯀꯩꯕ ꯀꯩꯕ ꯍꯪꯉꯦ ꯍꯥꯏꯌꯦꯕꯀꯣ ꯍꯪꯕꯁꯤꯗ ꯑꯩꯗꯣ ꯊꯥ ꯑꯃꯃꯨꯛ ꯂꯩꯔꯒ ꯆꯪꯉꯛꯄ ꯌꯥꯏꯌꯦꯅ ꯍꯥꯏꯔꯛꯑꯦꯌꯦ
ꯑꯣ ꯕ ꯀꯩꯅꯣꯁꯨ ꯆꯪꯅꯤ ꯍꯥꯏꯕꯅꯤ ꯀꯩꯅꯣꯁꯨ
ꯍꯣꯏꯅꯦ ꯑꯗꯨꯅꯦ ꯃꯥ ꯃꯥ ꯃꯥ ꯍꯪꯉꯨꯏ ꯍꯥꯏꯕꯅꯦꯕꯀꯣ ꯍꯪꯉꯣ ꯍꯥꯏꯕꯗꯨ ꯊꯥ ꯑꯃꯃꯨꯛ ꯂꯩꯔꯒ ꯆꯪꯉꯛꯄ ꯌꯥꯏ ꯍꯥꯏꯌꯦ ꯃꯣꯏ ꯃꯤ ꯀꯩꯀꯩꯅꯣ ꯈꯔ ꯊꯥꯖꯟꯅꯔꯤꯅ ꯍꯥꯏꯔꯛꯑꯦꯌꯦ
ꯑꫭ
ꯑꯞꯒ꯭ꯔꯦꯗ ꯇꯧꯔꯝꯗꯧ ꯃꯥꯟꯈꯤꯕ
ꯃꯊꯪꯒꯤꯗꯤ ꯎꯄꯥꯏ ꯅꯍꯤ ꯂꯣꯏꯔꯅꯤꯅꯦ ꯆꯍꯤ ꯃꯊꯪꯗꯗꯤ ꯊꯥ ꯍꯟꯗꯛ ꯁꯤ ꯊꯥ ꯌꯥꯔꯔꯣꯏꯗꯅ ꯃꯊꯪꯗꯅ ꯑꯃꯨꯛ ꯍꯦꯟꯈ꯭ꯔꯅꯦꯕ
ꯃꯥꯅꯦ ꯑꯗꯨ ꯃꯣꯏꯗꯣ ꯑꯃꯨꯛꯇꯪꯗꯒꯤ ꯍꯦꯟꯅ ꯊꯥ ꯌꯥꯗꯕ ꯃꯥꯜꯂꯦꯗ ꯍꯣꯏ ꯑꯩꯅ ꯑꯩꯅ ꯅꯍꯥꯟ ꯆꯦ ꯊꯥꯖꯤꯟ ꯆꯠꯄ ꯄꯗꯅꯦ ꯁꯨꯃꯥꯏ ꯍꯥꯏꯌꯦꯕ ꯃꯤ ꯑꯃꯒꯤ ꯑꯃꯨꯃꯨꯛꯇꯪꯗꯒꯤ ꯍꯦꯟꯅ ꯆꯥꯟꯁ ꯄꯤꯔꯔꯣꯏꯌꯦ
ꯎꯝ
ꯊꯥꯕꯤꯒ꯭ꯔꫭ ꯁꯠ ꯁꯠ ꯊꯥꯔꯣ ꯑꯗꯨꯒꯨꯝꯕꯗꯨꯗꯤ ꯀꯩꯅꯣ ꯇꯧꯔꯣ
ꯑꯅꯤꯔꯛꯇꯣ ꯍꯥꯏꯗꯤ ꯄꯩꯁꯥꯗꯣ ꯌꯥꯝꯕꯅꯤꯅꯅꯦ ꯑꯅꯤꯔꯛ ꯑꯅꯤꯔꯛꯇꯣ ꯆꯥꯟꯁ ꯄꯤꯔꯔꯣꯏ ꯑꯃꯨꯔꯛ ꯈꯛꯇꯪ ꯑꯣꯏꯔꯒ ꯑꯗꯨꯝ ꯌꯥꯍꯟꯒꯗꯧ ꯃꯥꯜꯂꯦ ꯃꯣꯏꯗꫭ
ꯍꯣꯏ ꯑꯗꯨꯅꯦ ꯍꯥꯏꯁꯦ ꯍꯥꯏꯗꯤ ꯄꯩꯁꯥꯗꯨꯁꯨ ꯑꯗꯨꯝ ꯌꯥꯝꯕꯒꯨꯝꯕꯅꯤꯗꯅ ꯌꯥꯝ ꯀꯟꯅꯕꯨꯗꯤ ꯌꯥꯝꯕ ꯅꯠꯇꯦ ꯑꯗꯨ ꯑꯣꯏꯇꯥꯔꯁꯨ ꯑꯁ ꯑꯩꯈꯣꯏ ꯃꯅꯤꯄꯨꯔꯒꯅ ꯇꯧꯕꯕꯨ
ꯄꯩꯁꯥ ꯌꯥꯝꯗꯕ ꯍꯥꯏꯁꯦ ꯀꯩꯅꯣ ꯃꯌꯥꯝ ꯐꯪꯕꯁꯨ ꯌꯥꯎꯋꯦ ꯂꯨꯄꯥ ꯂꯤꯁꯤꯡ ꯅꯤꯐꯨꯒ ꯐꯪꯕꯁꯨ ꯌꯥꯎꯋꯦꯀꯣ
ꯑꯗꯨꯅ ꯑꯃꯨꯛ ꯀꯩꯅꯣꯅꯦ ꯎ ꯀꯔꯤ ꯀꯔꯤ ꯀꯔꯤ ꯃꯤ ꯃꯃꯤꯡ ꯄꯜꯂꯛꯀꯥꯟ ꯀꯩ ꯅꯨꯃꯤ ꯇꯣꯡꯉꯥꯏꯅ ꯆꯦꯂꯦꯟꯖꯀ ꯇꯧꯅꯩꯔꯕ ꯂꯥꯡꯕꯅꯅꯨꯡ ꯉꯥꯏꯔꯦ ꯀꯣꯟꯅ ꯁꯥꯟꯅꯔꯁꯦ ꯎꯝ ꯀꯩꯅꯣ ꯑꯩ ꯍꯧꯖꯤꯛ ꯌꯥꯒꯦ ꯇꯧꯔꯝꯃꯤꯗꯣ
ꯍꯧꯖꯤꯛꯀꯤ ꯂꯨꯄꯥ ꯂꯤꯁꯤꯡ ꯅꯤꯐꯨ ꯐꯪꯕꯩ ꯗꯨꯅꯤꯕ
ꯑꯣ ꯃꯣꯏꯗꯣ ꯑꯇꯣꯞꯄ ꯁꯪꯁꯊꯥꯟꯒꯨꯝꯕꯒꯤ ꯑꯗꯨꯒꯨꯝꯕꯗ ꯌꯥꯎꯁꯟꯕ ꯅ ꯅꯠꯇ꯭ꯔꯒ ꯑꯗꯨꯃꯥꯏꯅ ꯐꯪꯕ ꯐꯪꯅꯩ ꯍꯥꯏꯌꯦꯕ ꯑꯗꯨ ꯕꯤꯠ ꯃꯤ ꯃꯃꯤꯡꯁꯦ ꯍꯦꯇ ꯄꯟꯒꯦ ꯇꯧꯕ ꯀꯅꯥꯅꯣ ꯀꯨꯟꯃꯉꯥ ꯐꯪꯕ ꯑꯃ ꯌꯥꯎꯋꯦ ꯍꯥꯏꯕꯗꯣ ꯀꯩꯅꯣ ꯀꯨꯟ ꯃꯉꯥꯏꯁꯤꯣ ꯀꯩꯅ ꯎꯝ ꯎꯝ ꯖꯒꯣꯏꯗꯨꯗꯤ ꯑꯥꯎꯠꯐꯤꯠ ꯃꯣꯏ ꯐꯤꯔꯣꯟꯜ ꯀꯩꯀꯥ ꯀꯣꯁꯇ꯭ꯌꯨꯝ ꯀꯩꯀꯥꯅꯁꯨ ꯂꯧꯅꯤꯡꯅꯤ ꯎꯝ
ꯑꯩꯈꯣꯏ ꯗꯤꯄꯥꯔꯠꯃꯦꯟꯗꯩ ꯂꯤꯁꯤꯡ ꯀꯨꯟꯃꯉꯥ ꯐꯪꯉꯣ ꯍꯥꯏꯔ ꯈꯪꯖꯔꯦ ꯀꯅꯥ ꯑꯣꯖꯥ
ꯑꯗꯨꯃꯥꯏꯅ ꯑꯗꯨꯒꯤ ꯆꯥꯡꯗ ꯍꯥꯏꯐꯦꯠ ꯐꯪꯉꯦ ꯍꯥꯏ ꯃꯤꯡ ꯄꯟꯕ ꯌꯥꯗꯕꯤ ꯀꯩꯅꯣ ꯈꯣꯠꯂꯤꯁꯦ ꯀꯅꯥꯅꯣ ꯅꯪ ꯀꯩꯗꯧꯔꯝꯃꯤꯅꯣ ꯍꯧꯖꯤꯛ
ꯑꯩ ꯁꯨꯝ ꯂꯩꯔꯝꯃꯤꯌꯦ ꯅ ꯉꯥꯏꯍꯥꯛ ꯂꯩꯔ ꯂꯥꯛꯑ ꯅꯪ
ꯎꯝ ꯃꯣꯏ ꯁꯤꯁꯦ ꯋꯥꯔꯤ ꯂꯦꯞꯄ ꯌꯥꯗꯦ ꯍꯥꯏꯕꯅꯤ ꯀꯩꯅꯣ ꯏꯁꯩꯔ ꯀꯩꯅꯣꯝ ꯁꯛꯆꯜꯂꯛꯑꯣ
ꯔꯥꯒ ꯔꯥꯒ ꯀꯩꯁꯨ ꯈꯪꯗ꯭ꯔꯦ ꯕꯤꯂꯝꯕꯤꯠ ꯆꯀ ꯇꯧꯉ ꯕꯤꯂꯕꯤꯗꯣ ꯍꯩꯇ꯭ꯔꯤ
ꯕꯤꯂꯝꯕꯤꯠꯇꯣ ꯑꯣꯒꯁꯇꯁꯨ ꯇꯥꯕꯅꯤꯅ ꯈꯔ ꯈꯔ ꯀꯩꯅꯣ ꯇꯧꯕꯅꯦ ꯈꯔ ꯈꯔ ꯄ꯭ꯔꯦꯛꯇꯤꯁ ꯇꯧꯗꯗꯤ ꯌꯥꯔꯔꯣꯏꯅ ꯈꯖꯤꯛ ꯈꯖꯤꯛꯀꯤ ꯇꯧꯑꯦ ꯑꯗꯨꯣ ꯉꯔꯥꯡ ꯅꯍꯥꯟꯕꯨꯗꯤ ꯇꯧꯗꯦ
ꯅꯪ ꯇꯧꯕ ꯇꯧꯔ ꯑꯩꯁꯨ ꯇꯧ ꯇꯧꯗ꯭ꯔꯤꯕꯅꯤꯅ ꯑꯩ ꯉꯔꯥꯡꯗꯤ ꯇꯧꯒꯦꯨ ꯈꯜꯜꯂꯤꯦ ꯍꯦꯛꯇ ꯇꯧꯗꯦ ꯍꯥꯏꯕ
ꯑꯗꯨꯅ ꯑꯣ ꯏꯁꯩ ꯑꯣꯔꯥꯏꯕꯗ ꯗꯙ꯭ꯔꯨꯄꯠ ꯐꯥꯔꯛꯑꯦ
ꯂꯨꯄꯥꯄꯨꯗꯤ ꯎꯆꯤꯟ ꯅꯥꯆꯤꯟꯅ ꯅꯍꯥꯟ ꯑꯦꯛꯖꯥꯝ ꯊꯥꯕꯗꯨꯗ ꯐꯥꯎꯔꯦꯕ
ꯑꯩ ꯐꯥꯍꯧꯗꯦꯕ ꯅꯍꯥꯟꯒꯤꯗꯣ ꯑꯗꯨꯗ ꯍꯟꯗꯛ ꯐꯥꯗꯣꯛꯑꯒꯦ ꯃꯃꯥꯡꯒꯤ ꯐꯥꯏꯟ ꯁꯕꯦꯟ ꯁꯦꯃꯤꯁꯇꯔꯒꯤꯗꯁꯨ ꯀꯩꯅꯣ ꯇꯧꯈꯤꯕꯅꯦꯕ
ꯊꯞꯇꯦꯅꯦ ꯐꯖꯅ ꯨꯄꯥꯠ ꯑꯝꯇ ꯍꯣꯏꯗ
ꯁꯛꯇꯤ ꯁꯛꯈꯤ ꯑꯗꯨꯒꯅꯦ ꯌꯥꯝꯅ ꯀꯤꯅ ꯁꯛꯈꯤꯕ ꯍꯥꯏꯗꯤ ꯃꯥꯒꯤ ꯗꯨꯒꯨꯟ ꯇꯤꯟꯒꯨꯟꯗꯣ ꯗꯨꯒꯨꯟꯗꯤ ꯂꯥꯏꯔꯦ ꯇꯤꯟꯒꯨꯟꯗꯣ ꯑꯩꯉꯣꯟꯗ ꯁꯣꯏꯒꯦꯗꯕ ꯑꯗꯨꯗꯒꯤ ꯍꯟꯗꯛ ꯇꯦꯜꯇ ꯐꯖꯅ ꯁꯛꯀꯦꯅ ꯑꯗ ꯀꯤꯗꯤꯗꯣꯒꯨꯔꯣ
ꯕꯤꯂꯝꯕꯤꯠ ꯀꯩꯝ ꯇꯧꯔ ꯍꯥꯏꯗꯨꯅꯤꯅ ꯀꯔꯝꯍꯥꯏꯅ ꯐꯤꯕꯝꯗꯅꯣ ꯈꯪꯗꯦ ꯇꯧꯗꯣꯔꯤꯦ
ꯍ ꯃꯥꯗꯤ ꯄꯣꯛꯄ ꯑꯗꯨꯝ ꯄꯥꯏꯔ ꯂꯩꯔꯦ ꯕꯤꯂꯝꯕꯤꯠꯁꯦ ꯑꯩꯒꯤ ꯑꯃ ꯍꯥꯟꯅ ꯀꯩꯅꯣꯗꯣ ꯀꯥꯕꯣꯛ ꯀꯥꯕꯣꯛ ꯐꯥꯔꯦ ꯑꯗꯨꯒ ꯑꯃ ꯅꯠꯇꯦꯍꯦ ꯁꯨꯃꯥꯏꯅ ꯂꯦꯡꯈꯤꯕꯅꯤ ꯑꯩ ꯉꯁꯥꯏꯗꯒꯤ ꯄꯥꯏ ꯑꯅꯤꯁꯨꯕ ꯔꯥꯛꯇꯣ
ꯀꯥꯟꯅ ꯃꯩꯠꯂꯨ ꯃꯌꯦꯛꯀꯤꯗꯤ ꯑꯅꯤ ꯑꯅꯤ ꯁꯛꯐꯝ ꯊꯣꯛꯏꯗꯅ
ꯍꯥꯏꯗꯤ ꯑꯩꯈꯣꯏꯒꯤ ꯑꯄꯥꯝꯕ ꯑꯃ ꯂꯩꯔꯗꯅ ꯑꯗꯨꯒ ꯃꯣꯏꯅ ꯍꯪꯉ ꯑꯄ ꯑꯃ ꯑꯁꯦꯡꯕꯩꯗꯤ ꯑꯗꯨꯃꯥꯏꯅ ꯇꯧꯅꯕꯅꯦ ꯃꯣꯏꯅ ꯍꯪꯅꯤꯡꯕ ꯑꯃꯒ ꯍꯪꯅꯤꯡꯒꯗꯕꯅꯦꯕ
ꯑꯗꯨ ꯀꯩꯅꯣ ꯇꯧꯗꯕꯩ ꯍꯥꯏꯇꯥꯔꯦ ꯊꯨꯖꯨ ꯍꯥꯏꯗꯤ ꯂꯣꯏꯔꯝꯗꯥꯏꯁꯤ ꯍꯥꯏꯗꯤ ꯊꯨꯖꯜꯂꯛꯏꯗꯅ
ꯎꯝ ꯍꯥꯏ ꯃꯣꯏꯁꯦ ꯁꯤꯁꯦ ꯅꯦꯠ ꯌꯥꯗꯗꯤ ꯑꯃꯨꯛ ꯌꯥꯗ ꯃꯥꯜꯂꯦꯅꯦ
ꯎꯝ ꯅꯦꯠ ꯌꯥꯗꯔꯦ
ꯃ ꯈꯔ ꯁꯥꯎ ꯃꯥꯅ ꯑꯁꯥꯕꯤ ꯍꯥꯞꯄ꯭ꯔꯥ ꯀꯔꯤ ꯋꯥꯔꯤ ꯁꯥꯟꯅꯅꯤ ꯋꯥꯔꯤ ꯂꯩꯁꯜꯂꯛꯇ꯭ꯔꯦ
ꯍꯥꯥ
ꯋꯥꯔꯤ ꯂꯩꯁꯜꯂꯛꯇ꯭ꯔ ꯀꯔꯤ ꯋꯥꯔꯤ ꯁꯥꯟꯅꯅꯤ ꯍꯥꯏꯕ ꯑꯩ ꯈꯥꯛꯑꯣ ꯁꯤꯁꯦ ꯎꯝ
ꯕꯤꯂꯦꯝꯕꯤꯠꯇꯣ ꯁꯛꯇꯣꯔꯛꯑꯣ ꯍꯅꯣ ꯅꯪ ꯐꯥꯕꯗꯣ ꯀꯔꯝꯕꯅꯣ ꯅꯪ ꯑꯃ ꯇꯝꯃꯤꯕꯣ ꯀꯔꯤ ꯌꯥꯒꯅꯣ
ꯏꯪꯗꯅ ꯁꯛ ꯑꯩ ꯌꯦꯡꯗꯅ ꯐꯥꯗ꯭ꯔꯤꯌꯦ
ꯌꯦꯡꯗꯕꯤꯗ ꯐꯥꯗ꯭ꯦ ꯑꯩ ꯅꯣꯡꯃꯒꯤ ꯈꯖꯤꯛ ꯈꯖꯤꯛ ꯀꯩꯅꯣ ꯇꯧꯒꯦ ꯇꯧꯕꯅꯦ ꯔꯥꯛ ꯁꯨꯗ ꯁꯥꯡ ꯅꯠꯇꯕ ꯁꯖꯤ ꯁꯥꯔꯝ ꯍꯥꯏꯗꯅꯦ ꯑꯍꯥꯟꯕꯩꯗꯣ ꯑꯗꯨ ꯅꯠꯇꯕ ꯑꯅꯤ ꯁꯨꯕꯗꯣ ꯀꯩ ꯍꯥꯏꯕꯅꯣ ꯃꯃꯤꯡ ꯀꯥꯎꯈ꯭ꯔꯦ ꯑꯥ ꯔꯥꯒꯦ ꯁꯤꯔꯣ ꯑꯩ ꯂꯥꯛꯄꯣ ꯑꯩ ꯈꯪꯗꯦ ꯀꯥꯎꯔꯁꯤꯦ
ꯀꯔꯝꯕ ꯔꯒꯅꯣ ꯀꯥꯎꯊꯛꯄꯒꯤ
ꯗ꯭ꯔꯨꯄꯠꯇꯨꯅ ꯌꯥꯝꯃꯅꯤ ꯀꯂꯌꯥꯟ ꯂꯩꯔꯅ
ꯎ
ꯑꯗꯒꯤ ꯑꯀꯣꯟꯕꯗ ꯔꯥꯛ ꯑꯃꯁꯨ ꯑꯅꯧꯕ ꯄꯤꯊꯕꯅꯦꯕ ꯅꯍꯥꯟ ꯑꯦꯛꯖꯥꯝ ꯅꯛꯁꯜꯂꯛꯄ ꯑꯗꯨꯗꯥꯋꯥꯏꯗ
ꯍꯣꯏ ꯍꯣꯏ ꯍꯣꯏ ꯀꯩꯅꯣ
ꯑꯗꯨꯒꯤ ꯑꯥ ꯁꯨꯜ ꯁꯨꯇꯈꯥꯜꯗꯪ ꯌꯥꯎꯕꯗꯣ ꯅꯪ ꯗꯤꯇꯦꯜꯁ ꯆꯣꯏꯗꯕ ꯑꯩꯗꯤ ꯔꯦꯖꯤꯃꯦꯟ ꯑꯃꯅꯦ ꯑꯗꯨꯗꯣ ꯑꯩ ꯍꯥꯏꯐꯦꯠ ꯌꯦꯡꯉꯝꯕꯅꯦꯗꯣ ꯈꯪꯗꯦ ꯈꯔ ꯇꯣꯏꯅ ꯁꯛꯇꯗꯤ ꯍꯥꯏ ꯗꯧ ꯃꯥꯟꯗꯕ
ꯉꯥꯏ ꯍꯣꯏ ꯌꯥꯝꯅ ꯀꯣꯠꯂ ꯀꯣꯠꯂꯒ
ꯅꯪꯒꯤꯁꯦ ꯅꯪ ꯋꯥꯔꯤꯁꯦ ꯑꯩꯒꯤ ꯑꯩꯅ ꯑꯍꯥꯟꯕ ꯑꯣꯏꯗꯣꯏꯔꯥ ꯑꯇꯣꯞꯄ ꯁꯥꯟꯅꯗ꯭ꯔꯤꯕ꯭ꯔꯥ
ꯑꯩ ꯉꯁꯥꯏꯌꯨꯇ ꯁꯥꯟꯅꯔꯦ
ꯀꯅꯥ ꯅꯣꯏ ꯅꯅꯥꯎꯄꯤꯤꯒ ꯁꯅꯔꯥ
ꯑꯩꯈꯣꯏꯅꯥꯄꯤ ꯑꯩꯈꯣꯏ ꯅꯥꯎꯄꯤ ꯅꯝꯕ ꯄꯥꯏꯅꯦꯔꯣ
ꯌꯥꯏꯌꯦꯅꯦ ꯑꯗꯣ ꯑꯁ ꯈꯪꯒꯗꯕꯅꯤꯅ ꯋꯥꯔꯤꯁꯦ ꯃꯁꯥ ꯇꯣꯄꯤꯛ ꯑꯝꯇ ꯊꯣꯛꯇꯧ ꯃꯥꯟꯗꯕꯗꯣ
ꯕꯤꯗꯤ ꯑꯩ ꯍꯥꯏ ꯑꯩ ꯍꯥꯏ ꯑꯩ ꯍꯥꯏꯔꯒꯦ ꯑꯩꯅꯀꯣ ꯇꯣꯉꯥꯟꯅ ꯀꯩꯅꯣ ꯇꯧꯔꯦ ꯅꯪ ꯆꯥꯛ ꯆꯥꯛꯊꯣꯛꯑꯣ ꯑꯗꯨꯗꯤ
ꯍꯣꯏ ꯍꯣꯏ ꯊꯝꯃꯦ ꯊꯝꯃꯦ